ꯇꯕ꯭ꯔꯣ
ꯍꯣꯏ ꯇꯥꯏꯌꯦ ꯇꯥꯏꯌꯦ
ꯀꯩꯗꯧꯔꯤꯅꯣ
ꯑꯁ ꯍꯧꯖꯤꯛꯄꯨꯗꯤ ꯀꯔꯤꯁꯨ ꯇꯧꯗꯦꯗꯣ ꯁꯨꯝ ꯐꯝꯃꯒ ꯂꯩꯍꯦ ꯅꯪꯗꯤ
ꯑꯦ ꯁꯨꯅꯤꯗ ꯀꯅꯥ ꯀꯅꯥ ꯂꯩꯕ꯭ꯔꯣ ꯅꯗꯤ
ꯑꯩꯗꯤ ꯀꯅꯥꯝꯇ ꯂꯩꯇꯦ ꯏꯄꯨꯈꯣꯏꯒꯤ ꯌꯨꯝꯗ ꯂꯩꯕꯀꯣ ꯑꯩꯅ ꯀꯅꯥꯝꯇ ꯂꯩꯇꯦ ꯏꯊꯟꯇ ꯉꯥꯏꯔꯦ
ꯈꯨꯟꯗ ꯂꯩꯕ꯭ꯔꯣ
ꯍꯥꯥ
ꯈꯨꯟꯗ ꯂꯩꯕ꯭ꯔꯥ ꯍꯥꯏꯕ
ꯎꯝ ꯑꯗꯨꯝ ꯈꯨꯟꯗ ꯑꯗꯨꯝ ꯂꯩ ꯆꯠꯊꯣꯛꯇꯦ
ꯌꯥꯝ ꯐꯩꯩꯅ ꯑꯩꯈꯣꯏꯅꯗꯤ ꯀꯩꯀꯩ ꯊꯕꯛ ꯇꯧꯔꯒ ꯂꯩꯕꯅꯣꯅꯦ
ꯑꯁ ꯊꯕꯛꯁꯦ ꯈꯪꯗꯦꯗ ꯀꯔꯤ ꯀꯔꯤ ꯊꯕꯛꯅꯣ ꯂꯧ ꯃꯇꯝꯅ ꯀꯔꯤ ꯎꯄꯥꯏ ꯂꯩ ꯉꯁꯤꯕꯨꯗꯤ ꯈꯔ ꯉꯟꯅ ꯍꯜꯂꯛꯑꯦ ꯑꯗꯨꯒꯤ ꯋꯥꯕꯒꯤꯁꯨ ꯈꯔ ꯍꯟꯊꯩ ꯅꯪꯗꯤ ꯅꯪꯗꯤ ꯂꯧ ꯆꯠꯇꯦꯀꯣ
ꯆꯠꯇꯦ ꯍꯣꯏ ꯑꯩꯗꯤ ꯀꯩꯅꯣ ꯇꯧꯔꯤꯅꯦ ꯀꯣꯂꯦꯖ ꯀꯥꯔꯤꯅꯦ
ꯑꯣ ꯑꯥ ꯌꯥꯝ ꯅꯨꯡꯉꯥꯏꯌꯦ ꯑꯗꯨꯗꯤ ꯀꯅꯥꯒ ꯂꯩ ꯑꯁ ꯈꯪꯗ꯭ꯔꯦꯗ ꯌꯥꯝꯃꯦꯟ ꯑꯣ ꯑꯣ ꯌꯥꯝ ꯅꯨꯡꯉꯥꯏꯅꯦ ꯑꯗꯨꯗꯤ ꯎꯝ
ꯎꯝ ꯅꯨꯡꯉꯥꯏ ꯍꯥꯏꯕ ꯇꯥꯔꯦꯗ
ꯉꯁꯤꯕꯨꯗꯤ ꯀꯔꯤ ꯃꯊꯦꯜ ꯆꯥꯕꯤꯔꯝꯃꯒꯦ
ꯑꯩꯈꯣꯏꯗꯣ ꯀꯥꯡꯁꯣꯏ ꯆꯥꯌꯦ ꯉꯁꯤ
ꯑꯣ ꯀꯅꯥ ꯊꯣꯡꯒꯦ ꯉꯁꯤꯕꯨꯗꯤ ꯅꯪꯅ ꯊꯣꯡꯕ꯭ꯔꯣ ꯅꯠꯇ꯭ꯔꯒ
ꯑꯩꯅ ꯅꯠꯇꯦ ꯑꯩꯈꯣꯏ ꯏ ꯆꯦꯅ ꯊꯣꯡꯉꯤ
ꯍꯁ ꯅꯁꯦ ꯈꯛꯇꯪ ꯁꯨꯍꯜꯂꯅꯨ ꯅꯪ ꯑꯣꯏꯅ ꯃꯊꯪꯗꯗꯤ ꯇꯧꯔꯣꯒꯣ
ꯍꯣꯏ ꯍꯣꯏ ꯇꯧꯔꯒꯦ ꯑꯗꯣ ꯅꯪꯗꯤ ꯅꯨꯄꯤ ꯀꯣꯏꯔꯕꯣ
ꯑꯩ ꯅꯨꯄꯤꯒꯁꯦ ꯀꯣꯏꯕꯒ ꯐꯪꯗꯦ ꯄꯥꯟꯗꯔꯤꯍꯦ ꯃꯤ ꯄꯥꯈꯪ ꯂꯩꯔꯤꯕꯗꯨꯕꯨ
ꯌꯨꯝ ꯄꯥꯟꯕ ꯃꯥꯜꯕ ꯑꯗꯨꯒꯤꯅꯤꯗ
ꯑꯩ ꯈꯣꯟꯖꯗꯗꯤ ꯌꯨꯝ ꯄꯥꯟꯕ ꯄꯥꯈꯪ ꯃꯥꯟꯗ꯭ꯔꯕꯅꯦ ꯍꯣꯏ ꯌꯨꯝ ꯇꯝꯕ ꯃꯤ ꯑꯣꯏꯔꯝꯕ ꯃꯥꯜꯂꯦ ꯑꯩꯒꯤ ꯈꯣꯟꯖꯦꯜꯁꯤꯀꯣ
ꯃꯥꯜꯂꯦꯕ ꯅꯪꯒꯤ ꯈꯣꯟꯖꯦꯜꯗꯣ ꯑꯗꯨꯒꯤꯅꯤꯗ
ꯍꯣꯏ ꯈꯣꯟꯖꯦꯜꯗꯤ ꯑꯍꯟ ꯃꯥꯜꯂꯦ ꯑꯗꯨꯕꯨ ꯑꯩ ꯏꯁꯥꯗꯤ ꯑꯉꯥꯡ ꯑꯣꯏꯔꯤ ꯔꯤꯗ ꯌꯥꯝ ꯌꯥꯝꯅꯗꯤ ꯑꯉꯥꯡ ꯑꯣꯏꯗꯤ ꯑꯣꯏꯗꯦ ꯇ꯭ꯔꯤ ꯑꯗꯨꯕꯨ ꯈꯔꯕꯨꯗꯤ ꯑꯍꯟꯕꯨꯗꯤ ꯑꯣꯏꯁꯤꯜꯂꯛꯀꯗꯧꯔꯦ
ꯅꯨꯄꯤ ꯊꯤꯔꯣꯅ ꯑꯗꯨꯗꯤ
ꯎꯝ ꯅꯨꯄꯤ ꯊꯤꯅꯤꯡꯉꯥꯏ ꯃꯇꯝ ꯈꯔ ꯋꯥꯠꯂꯤꯗ ꯏꯌꯥꯝꯕ ꯑꯅꯤꯁꯨ ꯂꯩꯔꯤ ꯑꯗꯨꯒ ꯑꯩꯁꯨ ꯑꯩꯁꯨ ꯑꯩꯒꯤ ꯑ ꯁꯨꯇꯤ ꯂꯩꯔꯒ ꯊꯣꯛꯂꯛꯄ ꯑꯗꯨꯒꯤ
ꯑꯣ ꯑꯗꯨꯒꯤ ꯑꯣꯏꯔꯦ ꯑꯗꯨ ꯑꯣꯏꯔꯗꯤ ꯄꯥꯖꯥꯠ ꯂꯥꯏꯔꯤꯛ ꯇꯃꯣ ꯂꯥꯏꯔꯤꯛ ꯇꯝꯃꯗꯤ
ꯎꯝ ꯍꯣꯏꯗ ꯃꯇꯝ ꯈꯔ ꯂꯩꯕꯗꯨꯗ ꯑꯩꯁꯨ ꯎꯝ ꯑꯁꯦ ꯑꯁ ꯑꯩꯁꯨ ꯈꯪꯗꯦꯗ ꯀꯃꯥꯏ ꯍꯥꯏꯒꯗꯕꯅꯣ
ꯍ ꯑꯗꯨꯃꯥꯏ ꯑꯗꯨꯝ ꯉꯥꯡꯉꯗꯤ ꯊꯣꯛꯀꯅꯤ ꯃꯩꯇꯩ ꯂꯣꯟꯗꯣ ꯄꯉꯥꯡꯇ ꯉꯥꯡ ꯁꯤꯟꯂꯨꯗ ꯀꯥꯅꯥꯗꯕꯗ ꯅꯨꯄꯥ ꯊꯣꯛꯑꯣꯗ
ꯑꯁ ꯅꯨꯄꯥ ꯊꯣꯛꯕꯁꯦ ꯌꯥꯝ ꯂꯨꯒꯗꯅꯦ ꯈꯪꯗꯦ
ꯀꯃꯥꯏꯅꯅꯣꯅꯦ ꯑꯗꯨꯗꯤ
ꯃꯇꯝ ꯌꯥꯝ ꯆꯪꯉꯤ ꯅꯨꯄꯥ ꯊꯣꯛꯅꯤꯡꯉꯥꯏꯁꯦ
ꯆꯪꯗꯕꯅꯤꯗ
ꯎꯝ ꯑꯦꯛꯁꯄꯤꯔꯤꯌꯦꯟꯁ ꯂꯩꯇ꯭ꯔꯗꯤ ꯌꯥꯔꯣꯏꯗꯕꯀꯣ ꯑꯁꯤꯒꯨꯝꯕꯁꯦ
ꯍꯣꯏ ꯑꯗꯨꯅꯦ ꯆꯨꯝꯃꯦ ꯆꯨꯝꯃꯦ
ꯎꯝ ꯎꯝ ꯉꯁꯤꯕꯨꯗꯤ ꯀꯥꯏ ꯆꯠꯂꯦ
ꯑꯗꯨꯝ ꯌꯨꯝꯗ ꯂꯩꯔꯤꯗ ꯑꯗꯣ ꯅꯪ ꯀꯣꯂꯦꯖ ꯀꯥꯕ ꯂꯣꯏꯔꯕꯣ ꯃꯄꯥꯟ ꯃꯄꯥꯟ ꯔꯣꯝꯗ ꯇꯝꯃꯦ ꯍꯥꯏꯕꯗꯣ
ꯑꯁ ꯂꯣꯏꯗ꯭ꯔꯤꯗ ꯑꯩ ꯑꯦ ꯂꯣꯏꯗ꯭ꯔꯔꯤ ꯈꯔ ꯋꯥꯠꯂꯤ ꯑꯁ ꯑꯅꯛꯄꯗꯅꯤꯗ ꯑꯩꯁꯨ
ꯀꯥꯏꯗꯩꯅꯣ
ꯍꯥꯏ ꯑꯗꯨ ꯃꯐꯝꯗꯤ ꯍꯥꯏꯗꯣꯛꯑꯣꯏ
ꯌꯥꯗꯦꯀꯣ ꯃꯤꯗꯤ
ꯑꯦꯁ ꯑꯅꯛꯄꯗ ꯑꯣꯏꯔꯁꯨ ꯍꯥꯏꯗꯣꯛꯄꯤꯒꯅꯨ ꯍꯥꯏꯕꯗꯨꯗ ꯑꯩꯁꯦ
ꯑꯗꯨꯅꯦ ꯑꯗꯨꯅꯦ ꯆꯨꯝꯃꯦ
ꯎꯝ ꯆꯨꯝꯃꯦ ꯆꯨꯝꯃꯦ ꯑꯁ ꯑꯩꯗꯤ ꯍꯥꯏꯅꯤꯡꯕꯀꯣ ꯍꯥꯏꯕ ꯃꯇꯝꯗ ꯀꯃꯥꯏ ꯊꯣꯛꯂꯛꯀꯅꯤ ꯍꯥꯏꯕꯗꯨꯗꯒꯣ ꯈꯪꯗꯕ
ꯎꯝ
ꯍꯩ ꯅꯊꯟꯇ ꯅꯠꯇꯦꯍꯦ ꯑꯩꯈꯣꯏꯁꯨꯅꯦ
ꯎꯝ ꯍꯣꯏꯗ ꯍꯣꯏꯗ ꯁꯨꯝ ꯂꯩꯔꯒ ꯈꯪꯂꯛꯀꯅꯤꯗ ꯏꯁ
ꯎꯝ ꯑꯗꯨꯅꯦ
ꯎꯝꯍꯨ ꯅꯣꯏ ꯅꯣꯏꯗꯨꯗꯤ ꯀꯔꯤ ꯀꯔꯤ ꯀꯔꯤ ꯀꯔꯤ ꯍꯥꯏꯁꯤꯔꯥ ꯑꯥ ꯌꯦꯟꯒꯨꯝꯕ ꯅꯠꯇ꯭ꯔꯒ ꯅꯠꯇꯦ ꯀꯩꯅꯣꯝ ꯍꯥꯏꯅꯤꯡꯕꯀꯣ ꯅꯣꯏꯗ ꯍꯧꯗꯣꯡꯒꯨꯝꯕ ꯂꯩꯒꯗ꯭ꯔꯥ
ꯂꯩꯇꯦ
ꯂꯩꯇꯦ
ꯎꯝ
ꯍꯧꯗꯣꯡꯒꯨꯝꯕꯁꯦ ꯄꯥꯝꯃꯤꯅꯦ
ꯏꯁ ꯅꯪꯕꯨ ꯍꯧꯗꯣꯡ ꯄꯥꯝꯕ꯭ꯔꯅꯦ
ꯑꯥꯎ ꯑꯁ ꯄꯥꯝꯃꯦ ꯑꯃꯅ ꯂꯣꯏꯅꯤꯡꯉꯥꯏ ꯑꯃꯅ ꯆꯥꯅꯤꯡꯉꯥꯏ
ꯑꯩꯁ ꯆꯥꯅꯤꯡꯉꯥꯏ ꯀꯥꯏꯅ ꯂꯩꯇꯦ ꯂꯩꯇꯦ ꯆꯥꯅꯤꯉꯥꯏ ꯍꯥꯏꯔꯗꯤ ꯂꯩꯇ꯭ꯔꯦ
ꯂꯣꯏꯅꯤꯡꯉꯥꯏꯗꯤ ꯑꯩꯈꯣꯏꯗꯁꯨ ꯂꯩꯌꯦꯕ ꯂꯣꯏ ꯑꯩꯈꯣꯏꯅ ꯂꯣꯏꯕꯗꯤ ꯆꯥꯕꯁꯦ ꯇꯟꯕ ꯌꯥꯝ ꯅꯨꯡꯁꯤꯌꯦꯕ ꯑꯗꯨꯒꯤ
ꯏꯁ ꯅꯨꯡꯁꯤꯔꯦ ꯆꯥꯕ ꯌꯥꯕ꯭ꯔꯣ
ꯑꯥ ꯃꯤ ꯑꯇꯣꯞꯄꯒꯤ ꯆꯥꯕꯤꯒꯦ ꯍꯥꯏꯕꯅꯤꯗ ꯗꯤꯁꯇꯥꯞ ꯌꯥꯝ ꯇꯧꯋꯦꯗꯅ
ꯌꯥꯔꯣꯏ ꯌꯥꯔꯣꯏ ꯑꯗꯨꯗꯤ ꯀꯗꯥꯥꯏꯗꯒꯤ
ꯎꯝ ꯎꯝ ꯔꯦꯁ
ꯅꯪ ꯒ꯭ꯔꯦꯖꯨꯑꯦꯁꯟ ꯂꯣꯏꯗ꯭ꯔꯤꯕꯣ ꯍꯥꯏꯁꯦ
ꯑ ꯑꯗꯨꯕꯨꯗꯤ ꯂꯣꯏꯔꯦꯗ
ꯑꯣ ꯑꯣ ꯍꯤꯞ
ꯑꯁ ꯑꯁꯦꯡꯕꯒꯤꯅꯦ ꯑꯩꯈꯣꯏ ꯑꯩꯈꯣꯏꯔꯣꯝꯒꯤꯗꯤ ꯑꯩꯈꯣꯏꯒꯤꯗꯤ ꯆꯥꯅꯤꯡꯗꯕ ꯑꯣ ꯅꯨꯡꯁꯤꯕ ꯐꯥꯎꯋꯦꯕ ꯑꯗꯨꯕꯨ ꯑꯇꯣꯞꯄꯒꯤꯗꯤ ꯑꯩꯅ ꯂꯣꯏꯗꯕꯅꯤꯅ ꯑ ꯂꯩꯃꯤꯟꯅꯗꯕꯅꯤꯅꯀꯣ ꯑꯗꯨꯝ ꯆꯥꯕꯁꯦ ꯀꯌꯥꯝ ꯍꯪꯒꯣꯏꯗꯕ
ꯑꯣ ꯑꯗꯨ ꯑꯗꯣ ꯂꯩꯇꯦꯈꯣꯏꯗꯁꯨ ꯀꯃꯥꯏꯅ ꯇꯧꯅꯤ ꯑꯗꯨꯗꯤ
ꯑꯇꯣꯞꯄꯗ ꯊꯤꯕꯤꯈꯤꯒꯗ꯭ꯔꯥ
ꯑ ꯍꯌꯦꯡ ꯍꯪꯕꯤꯒꯦꯀꯣ
ꯑꯁꯦꯡꯕꯒꯤ
ꯑꯁꯦꯡꯕꯩꯅꯦ
ꯑꯣꯍꯣ ꯑꯣꯍꯣ
ꯑꯩꯈꯣꯏꯒꯤ ꯅꯠꯇꯕꯁꯨ ꯌꯥꯝ ꯌꯥꯝ ꯂꯥꯛꯑꯦ ꯑꯩꯈꯣꯏꯗ
ꯑꯣꯍꯣ ꯑꯗꯨ ꯑꯣꯏꯔꯗꯤ ꯌꯥꯝ ꯅꯨꯡꯉꯥꯏꯕ ꯄꯥꯎ ꯂꯩꯔꯦꯗꯅ ꯍꯣꯏ ꯑꯗꯨꯃꯥꯏ ꯐꯥ ꯕꯣꯔꯥꯗ ꯍꯥꯞꯆꯤꯜꯂꯒ ꯀꯣ ꯑ
ꯑꯥ ꯊꯥꯔꯛꯀꯦꯀꯣ ꯅꯣꯏꯔꯣꯝꯗ
ꯐꯥꯔꯛꯇ꯭ꯔꯁꯨ ꯑꯩ ꯂꯧꯕ ꯂꯥꯛꯀꯦ ꯅꯪ ꯍꯦꯛ ꯐꯥꯔꯝꯃꯗꯤ ꯑꯩ ꯁꯣꯏꯗꯅ ꯂꯧꯕ ꯂꯥꯛꯀꯅꯤ
ꯑꯁꯦꯡꯕꯔꯣ
ꯑꯩ ꯑꯁꯦꯡꯕꯒꯤꯅꯦ ꯑꯩꯈꯣꯏꯔꯣꯝꯗ ꯑꯦ ꯍꯧꯗꯣꯡ ꯑꯃ ꯂꯧꯕ ꯆꯠꯁꯦ ꯍꯥꯏꯔ ꯃꯤ ꯑꯃ ꯍꯦꯛ ꯀꯧꯕꯗ꯭ꯔꯦ ꯍꯣꯏ ꯆꯠꯁꯦ ꯑꯦꯕꯔ ꯔꯦꯗꯤ ꯉꯥꯛꯇꯪꯅꯦ ꯑꯩꯈꯣꯏꯔꯣꯝꯗ ꯂꯩꯔꯤꯁꯦ
ꯑꯣꯀꯦ ꯑꯣꯀꯦ
ꯑꯗꯨꯒꯤꯀꯣ ꯑꯁꯤꯗꯤ ꯑꯇꯣꯞꯄꯗ ꯍꯥꯏꯕꯤꯒꯅꯨꯀꯣ
ꯍꯌꯦꯡꯗꯒꯤꯩꯗꯤ ꯔꯦꯗꯤꯗ ꯂꯩꯈ꯭ꯔꯒꯦ ꯍꯧꯗꯣꯡ ꯐꯥꯅꯕ ꯑꯗꯨꯗꯤ ꯎ
ꯍꯣꯏ ꯍꯣꯏ ꯑꯦꯚꯔ ꯔꯦꯗꯤꯗ ꯂꯩꯔꯝꯃꯒꯦ
ꯅꯪꯒꯤꯗꯃꯛ ꯇꯧꯈ꯭ꯔꯒꯦ ꯊꯕꯛ ꯄꯥꯡꯊꯣꯛꯈ꯭ꯔꯒꯦ
ꯑꯁ ꯌꯥꯝ ꯅꯨꯡꯁꯤꯕ ꯋꯥꯔꯤꯅꯤꯅꯦ ꯑꯗꯨꯗꯤ ꯑꯗꯨ ꯑꯣꯏꯔꯗꯤ ꯀꯩꯗꯧꯉꯩ ꯊꯦꯡꯅꯁꯦ ꯍꯥꯏꯕ꯭ꯔꯣ ꯑꯁ
ꯍꯌꯦꯡ ꯍꯪ ꯆꯤꯁꯤꯦ ꯍꯥꯏꯗ ꯍꯔꯤ ꯑꯆꯤꯠ ꯌꯥꯔꯦ ꯂꯈ꯭ꯔꯣꯣꯏꯗ
ꯍꯌꯦꯡ ꯍꯪꯆꯤꯗꯤ ꯈꯤꯇꯪ ꯂꯨꯅꯤꯡꯉꯥꯏ ꯃꯥꯜꯂꯤꯅꯦ ꯑꯩꯈꯣꯏꯔꯣꯝꯗ ꯂꯧ ꯈꯤꯇꯪ ꯂꯣꯏꯗꯕꯀꯣ ꯅꯨꯡꯁꯥ ꯈꯔ ꯌꯩꯕꯒꯤ ꯃꯥꯏꯁꯦ ꯈꯔ ꯈꯔ ꯃꯝꯃꯦꯕ ꯑꯁ
ꯑꯗꯨ ꯑꯣꯏꯔꯁꯨ ꯀꯥꯏꯗꯗ
ꯁꯤꯅꯔꯗꯤ
ꯑꯩ ꯃꯇꯝ ꯃꯇꯝ ꯈꯔ ꯍꯞꯇꯥ ꯑꯃ ꯂꯩꯔꯒ ꯃꯥꯏꯁꯦ ꯈꯤꯇꯪ ꯇꯩꯁꯤꯟ ꯇꯩꯊꯣꯛ ꯇꯧꯔꯒ
ꯏꯁ ꯑꯗꯨ ꯑꯗꯨ ꯇꯧꯗ꯭ꯔꯁꯨ ꯌꯥꯏꯌꯦ ꯑꯗꯨ ꯐꯖꯕꯗꯨ
ꯑꯁ ꯈꯪꯉꯣꯏꯗꯕꯀꯣ
ꯑꯩꯈꯣꯏ ꯑꯅꯤ ꯈꯪꯅꯔꯁꯦ ꯑꯁꯦꯡꯕꯗꯁꯨ
ꯣꯏꯗ ꯑꯁꯦꯡꯕꯗꯨꯁꯨ ꯈꯪꯕ ꯌꯥꯏꯅꯦ
ꯑꯗꯣ ꯑꯩꯈꯣꯏꯅꯤ ꯅꯨꯡꯇꯤꯒꯤ ꯀꯣꯜ ꯇꯧꯔꯁꯤꯀꯣ ꯍꯅꯤꯅ ꯍꯥ ꯀꯦꯍꯕ
ꯍꯣꯏ ꯌꯥꯝ ꯇꯧꯅꯤꯡꯉꯤ ꯑꯗꯨ ꯀꯣꯜ ꯑꯗꯨꯝ ꯇꯧꯔꯛꯑꯣ ꯑꯩꯁꯨ ꯄꯥꯏꯅꯤ
ꯑꯗꯣ ꯅꯪ ꯐ꯭ꯔꯤꯒꯨꯝꯕ ꯂꯩꯔꯗꯤ ꯑꯩ ꯐ꯭ꯔꯤꯅꯤ ꯀꯣꯜ ꯇꯧꯔꯛꯑꯣ ꯍꯥꯏꯕꯗꯤ ꯌꯥꯏꯗꯅ ꯅꯪꯅ ꯍꯥꯏꯔꯗꯤ ꯑꯩꯁꯦ ꯁꯠ ꯁꯠ ꯇꯧꯔꯒꯦ
ꯁꯦꯡꯃꯨꯒꯔ ꯁꯦꯡꯉꯀ
ꯍꯥꯥ
ꯁꯦꯡꯉꯦꯀꯣ ꯍꯧꯖꯤꯛꯀꯤꯗꯨꯕꯨ ꯍꯩꯗ
ꯑꯁꯦꯡꯕꯅꯤ
ꯑꯩ ꯔꯦꯀꯣꯔꯗꯤꯡ ꯊꯝꯃꯦꯀꯣ ꯍꯁ
ꯑꯣ ꯑꯁꯦꯡꯕꯩꯅꯤ ꯄ꯭ꯔꯥꯏꯚꯦꯠꯁꯨ ꯄ꯭ꯔꯥꯏꯚꯦꯠꯁꯨ ꯆꯦꯟ ꯇꯧꯔꯛꯒꯅꯤ
ꯍꯦꯛ ꯌꯥꯗ꯭ꯔꯕ ꯑꯩ ꯑꯩ ꯔꯦꯀꯣꯔꯗꯤꯡꯗꯣ ꯑꯩ ꯄꯨꯂꯤꯁꯉꯣꯟꯗ ꯁꯤꯟꯅꯒꯗꯕꯅꯤ
ꯑꯁꯦꯡꯕꯅꯦ ꯅꯨꯡꯇꯤ ꯇꯧꯅꯗꯣꯏꯅꯦ ꯑꯩꯈꯣꯏꯅꯤ
ꯎꯝ ꯎꯝ ꯎꯝ ꯑꯗꯨꯅꯦ ꯑꯗꯨ
ꯈꯪꯅꯔꯕꯅꯤ ꯈꯪꯉꯣ ꯅꯪꯁꯨ ꯅꯨꯄꯤ ꯑꯇꯣꯞꯄ ꯀꯣꯏꯕ ꯌꯥꯗꯦꯀꯣ ꯑꯩ ꯂꯩꯅ ꯂꯩꯅ ꯅꯪ ꯅꯨꯄꯤ ꯑꯇꯣꯞꯄ ꯀꯣꯏꯔꯗ ꯑꯩꯗꯤ ꯁꯤꯔꯦꯗ
ꯑꯁ ꯑꯗꯨ ꯑꯗꯨ ꯑꯗꯨꯒꯤ ꯋꯥꯍꯩꯗꯨ ꯈꯤꯇꯪꯗꯤ ꯍꯦꯟꯅꯤꯡꯉꯥꯏ ꯃꯥꯜꯂꯦ ꯏꯆꯦ
ꯑꯁꯦꯡꯕꯅꯦ ꯑꯩ ꯂꯩꯅ ꯂꯩꯅ ꯅꯪ ꯅꯨꯄꯤ ꯑꯇꯣꯞꯄ ꯀꯣꯏꯔꯗꯤ ꯑꯩꯗꯤ ꯃꯥꯡꯉꯦꯗꯅ
ꯑ ꯑꯣ ꯅꯪꯁꯨ ꯃꯥꯡꯉꯦ ꯑꯩꯁꯨ ꯃꯥꯡꯉꯦ ꯃꯇꯝꯗꯨ ꯂꯧꯊꯣꯛ ꯔꯗꯤꯈꯣ
ꯈꯔ ꯊꯥꯖꯕ ꯋꯥꯠꯂꯤꯗ ꯅꯪꯉꯣꯟꯗ ꯑꯩ
ꯑꯁ ꯐꯖꯕꯁꯦ ꯋꯥꯠꯂꯗꯤ ꯅꯪ ꯅꯨꯡꯁꯤꯕꯁꯦ ꯈꯤꯇꯪ ꯋꯥꯠꯂꯦ ꯍꯥꯏꯕꯒꯨꯝ
ꯅꯪꯅ ꯍꯥꯏꯕꯗꯣ ꯅꯪꯒꯤ ꯊꯃꯣꯏꯗꯒꯤ ꯍꯥꯏꯕ ꯅꯠꯇꯦꯕ ꯅꯪꯒꯤ ꯆꯤꯝꯕꯥꯥꯜ ꯈꯛꯇꯨꯗ ꯍꯥꯏꯔꯤꯕ ꯑꯩ ꯎꯑꯕ
ꯑꯁ ꯆꯝꯕꯥꯜꯗ ꯐꯣꯡꯗꯣꯛꯏꯁꯦ ꯃꯅꯨꯡꯗ ꯂꯩꯕꯒꯤ ꯊꯣꯛꯂꯛꯏꯅꯦ
ꯇꯤꯕꯅ ꯍꯥꯏꯔꯛꯄꯗꯣ
ꯑ ꯃꯤ ꯈꯔꯅꯗꯤ ꯍꯥꯏꯌꯦ ꯆꯤꯟꯕꯥꯜꯗ ꯊꯣꯛꯂꯛꯏꯁꯦ ꯃꯅꯨꯡꯗ ꯀꯨꯏꯅ ꯂꯩꯔꯒ ꯊꯣꯛꯂꯛꯄ ꯋꯥꯍꯩ ꯉꯥꯛꯇꯪꯅꯤ ꯍꯥꯏꯌꯦ
ꯅꯠꯇꯦ ꯅꯪꯒꯤ ꯊꯃꯣꯏꯗ ꯊꯣꯛꯄ ꯅꯠꯇꯦ ꯅꯪ ꯍꯥꯏꯕꯗꯣ
ꯑꯁꯤꯗꯤ ꯀꯅꯥꯅ ꯇꯥꯛꯄꯤꯔꯝꯒꯦ ꯍꯥꯏꯕꯗ ꯊꯥꯏꯅꯒꯤ ꯃꯍꯥꯇꯃꯥ ꯒꯥꯟꯙꯤꯅ ꯍꯥꯏꯔꯝꯕ ꯋꯥꯍꯩꯅꯤ ꯑꯆꯧ ꯑꯁꯪ ꯑꯁ ꯂꯩ ꯄꯥꯏꯕ ꯃꯤꯁꯤꯡꯅ ꯍꯥꯏꯔꯛꯄ ꯋꯥꯍꯩꯅꯤꯗ
ꯎꯝ ꯑꯗꯨ ꯑꯣꯏꯔꯁꯨ ꯑꯗꯣ ꯑꯁꯦꯡꯕꯅꯤꯀꯣ ꯑꯩꯗꯤ
ꯍꯣꯏ ꯑꯁꯦꯡꯕꯅꯤ ꯍꯥꯏꯔꯗꯤ ꯀꯩꯗꯧꯉꯩ ꯎꯅꯁꯤꯔꯥ ꯀꯔꯝꯕ ꯃꯐꯝꯗ ꯊꯦꯡꯅꯁꯦꯔꯥ
ꯍꯔꯦꯗ
ꯍꯌꯦꯡꯗꯤ ꯑꯩ ꯂꯧ ꯆꯠꯀꯗꯅꯤꯡꯉꯥꯏ ꯂꯩꯌꯦ ꯑꯗꯨꯗ ꯂꯥꯛꯀꯦꯔ
ꯑꯩꯗꯤ ꯎꯅꯤꯡꯕꯅ ꯂꯣꯏꯔꯦꯗ
ꯍꯌꯦꯡ ꯍꯪꯆꯤꯛꯁꯦ ꯑꯩꯈꯣꯏ ꯂꯧ ꯍꯨꯟꯅꯤꯡꯉꯥꯏ ꯂꯩꯕ ꯑꯗꯨ ꯅꯪ ꯃꯇꯦꯡ ꯄꯥꯡꯕꯤꯔꯝꯃꯗꯤꯅꯀꯣ ꯑꯁ ꯀꯌꯥ ꯍꯔꯥꯎꯖꯩꯅꯤ
ꯌꯥꯝ ꯅꯨꯡꯁꯤꯀꯣ ꯋꯥꯍꯩꯁꯤꯗꯤ
ꯍꯣꯏꯗꯥ ꯑꯁꯦꯡꯕꯒꯤꯅꯦ ꯑꯁ ꯁꯨꯝ ꯈꯪꯅꯔ ꯁꯨꯝ ꯂꯩꯅꯔꯗꯤ ꯑꯗꯨꯝ ꯑꯗꯨꯃꯥꯏꯅ ꯉꯥꯡꯛ ꯀꯗꯕ ꯋꯥꯍꯩ ꯉꯥꯛꯇꯅꯤ
ꯑꯗꯣ ꯑꯁꯦꯡꯕꯅꯦ ꯑꯩꯈꯣꯏ ꯑꯩꯈꯣꯏ ꯑꯅꯤ ꯅꯨꯡꯇꯤꯒꯤ ꯀꯣꯜ ꯇꯧꯅꯁꯤꯀꯣ ꯑꯇꯣꯞꯄꯗ ꯇꯧꯗ꯭ꯔꯁꯨ ꯑꯩꯉꯣꯟꯗ ꯇꯧꯔꯛꯑꯣ ꯑꯩꯁꯨ ꯇꯧꯔꯛꯀꯦ
ꯍꯣꯏꯅꯦ ꯅꯪ ꯈꯨꯟꯖꯦꯜꯁꯤ ꯌꯥꯝ ꯅꯨꯡꯁꯤꯌꯦꯅꯦ
ꯏ ꯀꯩꯅꯣ ꯊꯃꯣꯏꯁꯦ ꯀꯩꯅꯣꯝ ꯇꯧꯈ꯭ꯔꯦ
ꯀꯩꯅꯣꯝ ꯀꯩꯅꯣꯝꯃ